ꯍꯜꯂꯣ ꯇꯕ꯭ꯣꯔ
ꯇꯔꯦ ꯆꯦ ꯌꯥꯔꯦ ꯌꯥꯔꯦ ꯅꯨꯡꯉꯥꯏꯔꯤꯍꯦ
ꯀꯔꯤ ꯃꯊꯦꯜ ꯆꯥꯈꯒꯦ ꯉꯁꯤꯕꯨ
ꯍꯋꯥꯏ ꯃꯨꯛꯁꯣꯔꯤ ꯀꯥꯡꯁꯣꯏ
ꯍꯥꯎꯔꯅꯤꯅꯦ ꯑꯗꯨꯗꯤ
ꯍꯥꯎꯋꯦ ꯏꯪꯉꯒ ꯆꯥꯕꯒꯤ ꯌꯥꯝ ꯍꯥꯎꯕꯗꯤ ꯑꯣꯏꯗ꯭ꯔꯦ
ꯀꯩꯒꯤꯅꯣ ꯍꯥꯏꯁꯦ ꯁꯥꯔꯤꯉꯩꯗ ꯆꯥꯊꯣꯛꯎ ꯌꯥꯗ꯭ꯔꯣ
ꯑꯩꯒꯤ ꯔꯨꯝꯃꯦꯠꯇꯣ ꯃꯥ ꯀꯩꯅꯣ ꯇꯧꯕꯒꯤ ꯑꯥ ꯃꯥ ꯉꯥꯏꯅꯕꯒꯤ
ꯑꯣ ꯍꯧꯖꯤꯛꯀꯥꯟꯁꯤꯕꯨ ꯀꯔꯝꯕ ꯋꯥꯔꯤ ꯄꯥꯔꯤꯒꯦ
ꯋꯥꯔꯤ ꯑ ꯋꯥꯔꯤ ꯅꯣꯕꯦꯜ ꯄꯥꯏꯑꯦ ꯀꯩꯅꯣꯒꯤ ꯀꯔꯤ ꯑꯥꯔ ꯀꯦ ꯃꯅꯤꯅ ꯍꯟꯗꯣꯛꯄꯗꯣ ꯍꯟꯕ ꯑꯃꯁꯨ ꯁꯝꯃꯨꯗ꯭ꯔꯥ
ꯑꯣ ꯌꯥꯝ ꯅꯨꯡꯉꯥꯏꯕꯅꯦ ꯑꯗꯨꯗꯨꯁꯨ ꯄꯥꯜꯂꯣꯏꯔꯕꯣ
ꯂꯣꯏ ꯂꯣꯏꯔꯒꯒꯨꯝꯕꯅꯦ ꯂꯣꯏ ꯈꯔ ꯋꯥꯠꯂꯤ ꯑꯗꯨꯝ ꯄꯥꯅꯤꯡꯉꯛꯇ꯭ꯔꯦ ꯑꯗꯨꯝ ꯋꯥꯔꯤ ꯈꯪꯕꯒꯤ
ꯀꯦꯔꯦꯛꯇꯔꯗꯣ ꯐꯖꯅ ꯈꯪꯖꯤꯜꯂꯛꯑꯣ ꯃꯥꯒꯤ ꯍꯌꯦꯡ ꯋꯥꯔꯤꯒꯤ ꯊꯤꯝ ꯑꯗꯩꯗꯤ ꯑꯥ ꯀꯩ ꯍꯥꯏꯗꯣꯏꯅꯣ ꯑꯥ ꯃꯦꯁꯦꯁꯇꯣ
ꯍꯣꯏ
ꯑꯗꯨꯗꯣ ꯐꯖꯅ ꯈꯪꯖꯤꯜꯂꯣ
ꯎꯝ ꯑꯗꯨꯗꯣ ꯑꯦꯂꯤꯒꯣꯔꯤꯀꯦꯜ ꯑꯣꯏꯕ ꯀꯩꯅꯣ ꯅꯣꯕꯦꯜ ꯏ ꯈꯨꯏꯗ ꯏꯕ ꯈꯣꯠꯄꯅ ꯍꯪꯉꯛꯀꯅꯤꯅ ꯍꯥꯏꯔꯝꯃꯦꯕꯀꯣ ꯑꯣꯖꯥꯅ ꯀꯃꯥꯏꯅ ꯏꯔꯤꯅꯣꯅ ꯑꯗꯨꯗꯣ ꯑꯗꯨꯃꯥꯏꯅꯁꯨ ꯌꯦꯡꯉꯦ
ꯑꯗꯨꯒ ꯗꯤꯇꯦꯜꯁ ꯃꯆꯥ ꯃꯆꯥ ꯌꯥꯎꯕ ꯃꯌꯥꯝꯗꯣ ꯑꯗꯨꯁꯨ
ꯍꯣꯏ
ꯃꯥꯅ ꯉꯥ ꯐꯥꯕ ꯈꯣꯠꯄꯒꯤ
ꯃꯥꯁꯦ ꯂꯥꯁꯇ ꯉꯥꯗꯤ ꯐꯥꯗꯤ ꯐꯥꯔꯛꯈꯤꯕꯅꯤꯀꯣ
ꯉꯥ ꯐꯥꯔꯛꯈꯤꯌꯦ ꯑꯗꯨꯒ ꯉꯥꯗꯣ ꯃꯥꯒꯤ ꯁꯥꯛ ꯁꯥꯃ ꯉꯥꯗꯨ ꯄꯨꯔ ꯂꯥꯛꯀꯥꯟꯗꯨꯗ ꯁꯥꯛꯁꯤꯡꯅ ꯆꯥꯕꯤꯍꯧꯔꯦꯕ ꯑꯍꯤꯡꯗ
ꯑꯥ
ꯑꯗꯨꯗꯨꯒ ꯉꯥꯒꯤ ꯁꯔꯨꯗꯣ ꯉꯥꯛꯇ ꯄꯨꯔꯒ ꯂꯥꯛꯑꯦ ꯃꯥꯁꯦ ꯂꯣꯏꯅ ꯑꯗꯨꯒ ꯀꯤꯞ ꯑꯞ ꯇꯧꯊꯣꯛꯈ꯭ꯔꯦꯕꯀꯣ
ꯑꯥ
ꯑꯗꯩꯗꯤ ꯃꯥꯗꯣ ꯎꯝ ꯃꯁꯥꯅ ꯐꯦꯂꯤꯌꯔ ꯑꯣꯏꯕ ꯃꯤꯅꯦꯅ ꯈꯟꯖꯈ꯭ꯔꯒ ꯃꯥꯒꯤ ꯑ ꯃꯉꯥ ꯐꯥꯕ ꯆꯠꯃꯤꯟꯅꯕ ꯑꯉꯥꯡ ꯑꯃ ꯂꯩꯕꯗꯣ ꯃꯥꯒꯤ ꯄꯥꯔꯠꯅꯔ ꯑꯃ ꯑꯗꯨꯗꯨꯅ ꯃꯉꯣꯟꯗ ꯊꯧꯅꯥ ꯍꯥꯞꯄꯤꯔꯝꯃꯦ ꯑꯗꯨꯒ ꯂꯣꯏꯈꯔꯦ
ꯅꯨꯃꯤꯠ ꯀꯌꯥꯅꯤꯅꯣ ꯃꯥ ꯖꯪ ꯉꯥ ꯐꯥꯕ ꯆꯠꯄꯗꯨ
ꯉꯥꯗꯣ ꯉꯥ ꯐꯥꯗꯕꯗꯣ ꯑꯩꯠꯇꯤ ꯐꯣꯔ ꯗꯦꯖ ꯉꯥ ꯐꯥꯗꯕ ꯑꯗꯨꯒ ꯅꯤꯐꯨꯒ ꯅꯠꯇꯦ ꯃꯔꯐꯨꯒ ꯍꯨꯝꯗꯣꯏꯔ ꯀꯩꯅꯣꯝꯃ ꯉꯥ ꯐꯥꯕ ꯆꯠꯄꯗ ꯁꯨꯡꯐꯥ ꯐꯥꯔꯛ ꯇꯧꯔꯒ ꯃꯔꯐꯨꯒ ꯃꯔꯤ ꯁꯨꯕꯗ ꯍꯥꯥꯒꯨꯝ ꯇꯧꯕꯅꯤꯅ ꯑꯍꯤꯡꯗ
ꯑꯣ
ꯃꯥꯒꯤ ꯉꯥꯒꯤ ꯐꯥꯔꯕ ꯃꯇꯨꯡꯗ ꯉꯥ ꯐꯥꯕ ꯐꯥꯕ ꯗ ꯉꯥ ꯑꯆꯧꯕꯗꯨꯃ ꯐꯥꯕ ꯍꯣꯠꯅꯕꯗ ꯅꯨꯃꯤꯠ ꯍꯨꯝꯅꯤ ꯆꯪꯉꯦ ꯑꯗꯨꯒ ꯑꯗꯨ ꯐꯥꯔꯒ ꯑꯃꯨꯛ ꯄꯨꯔꯛꯄꯒꯤ ꯑꯍꯤꯡꯗꯨꯗꯅꯦ ꯉꯥꯗꯣ ꯆꯥꯕꯤꯍꯧꯗꯣꯏꯗꯣ ꯁꯥꯔꯛꯁꯤꯡꯗꯨꯅ
ꯅꯣꯠꯁ ꯀꯨꯝꯕ ꯁꯦꯝꯕ꯭ꯔꯣ
ꯅꯣꯠꯁꯇꯤ ꯁꯦꯝꯗ꯭ꯔꯦ
ꯅꯣꯠ ꯁꯦꯝꯗꯗꯤ ꯂꯣꯏ ꯀꯥꯎꯈ꯭ꯔꯅꯤꯌꯦ
ꯑꯣꯖꯥꯅ ꯄꯤꯕꯒꯤ ꯈꯔ ꯂꯩꯌꯦ ꯑꯩꯅꯗꯤ ꯏꯊꯣꯛꯇ꯭ꯔꯦ
ꯑꯣ
ꯃꯣꯏꯅ ꯄꯤꯔꯕꯅꯤꯅ ꯏꯕꯗꯣ ꯇꯜꯂꯕ
ꯑꯗꯣ ꯏꯁꯥꯅ ꯁꯦꯝꯖꯕꯩ ꯅꯨꯡꯉꯥꯏꯕꯁꯨ ꯂꯩꯕꯅꯤꯀꯣ
ꯎꯝ ꯑꯗꯨꯗꯣ ꯍꯣꯏ ꯑꯗꯨꯒ ꯃꯤꯗꯁꯨ ꯁꯨꯃꯥꯏꯅ ꯗꯤꯁꯀꯁꯟ ꯇꯧꯕꯗꯣ ꯑꯗꯨꯁꯨ ꯀꯥꯎꯗꯦ
ꯎ ꯑꯗꯨꯝ ꯑꯥ ꯅꯦꯦꯛꯀꯨꯝꯕ ꯊꯥꯒꯦ ꯈꯜꯂꯗꯤ ꯑꯗꯨꯗꯣ ꯑꯗꯨꯝ ꯃꯔꯛ ꯃꯔꯛꯇ ꯑꯗꯨꯝ ꯈꯔ ꯈꯔ ꯑꯗꯨꯝ ꯍꯪꯒꯟꯕ ꯂꯥꯏꯔꯤꯛ ꯑꯣꯏꯕꯅꯣ
ꯎꯝ ꯑꯣ ꯏꯆꯦ ꯃꯣꯏꯒꯤꯗꯣ ꯀꯃꯥꯏꯅ ꯍꯪꯉꯛꯇꯣꯏꯅꯣꯕ ꯅꯦꯠꯇ ꯀꯣꯏꯁꯟꯁꯦ ꯀꯔ ꯃꯣꯏꯗꯤ ꯅꯣꯕꯦꯜꯅꯤꯗꯅ
ꯎꯝ
ꯀꯃꯥꯏꯅ ꯀꯦꯔꯦꯛꯇꯔꯗꯨ ꯍꯥꯡꯉꯛꯇꯣꯏꯔ ꯅꯨꯃꯤꯠ ꯃꯁꯤꯡꯒꯨꯝꯕ ꯃꯆꯥ ꯃꯆꯥꯗꯨ ꯑꯗꯨꯃꯥꯏꯅ ꯍꯪꯗꯣꯏꯔꯣ ꯅꯠꯇ꯭ꯔꯅ ꯀꯔꯝꯥꯏꯅ ꯍꯪꯗꯣꯏꯅꯣ ꯑꯩ ꯒ꯭ꯌꯥꯟ ꯇꯥꯗꯦꯕ
ꯗꯥꯏꯔꯦꯛ ꯀꯣꯏꯁꯟꯗꯨꯕꯨꯗꯤ ꯅꯤꯡꯁꯤꯡꯗ꯭ꯔꯦ ꯃꯣꯏ ꯍꯪꯕꯩ ꯃꯑꯣꯡꯁꯦ ꯃꯥꯗꯣ ꯒꯤꯞ ꯑꯞ ꯇꯧꯈꯤꯗꯕꯗꯣ ꯃꯥꯅ ꯃꯥꯁꯦ ꯃꯥꯏꯊꯤꯈꯤꯕ ꯃꯤꯔꯥ ꯑꯅ ꯑꯗꯨꯃꯥꯏꯅ ꯍꯪꯕꯅꯦꯕ ꯑꯣ ꯃꯥꯏꯊꯤꯗꯤ ꯃꯥꯏꯊꯤꯗꯤꯗꯅ ꯃꯥꯁꯦ ꯁꯦ ꯉꯥꯗꯨꯗꯤ ꯃꯥ ꯊꯦꯡꯉꯁꯨ ꯊꯦꯡꯅ ꯑꯗꯨꯝ ꯐꯥꯈꯤꯗꯅ
ꯎꯝ
ꯑꯗꯨꯃꯥꯏꯅ ꯇꯧꯕꯤꯕ ꯃꯤꯅꯦ ꯈꯣꯠꯄꯅꯦ ꯑꯗꯨꯝ ꯍꯥꯏꯐꯦꯠ ꯑꯗꯨꯒꯤ ꯃꯑꯣꯡꯗ ꯍꯪꯕꯅꯦ ꯑꯩ ꯑꯩ ꯗꯥꯏꯔꯦꯛ ꯀꯣꯏꯁꯟꯗꯨꯗꯤ ꯅꯤꯡꯁꯤꯡꯪꯗ꯭ꯔꯦ
ꯎꯝ ꯍꯪꯗꯤ ꯑꯗꯨꯝ ꯍꯪꯉꯤꯀꯣ ꯑꯃ ꯅꯠꯇ꯭ꯔꯒ ꯑꯃ
ꯍꯪꯕꯅꯤ ꯃꯥꯁꯦ ꯑꯗꯨꯝ ꯋꯥꯔꯤ ꯐꯖꯅ ꯄꯥꯕ ꯃꯤꯗꯗꯤ ꯑꯗꯨꯝ ꯈꯪꯕ
ꯎꯝ
ꯑꯗꯨꯝ ꯑꯗꯨꯒ ꯆꯥꯎꯔꯥꯛꯄ ꯍꯥꯏꯐꯦꯠꯇꯪꯒ ꯇꯥꯔ ꯇꯣꯛꯈꯤꯕꯁꯤꯗꯤ ꯃꯔꯛꯇꯒꯤ ꯀꯩꯅꯣꯝ ꯍꯪꯉꯛꯄꯗꯗ ꯈꯪꯗꯕꯅꯦꯕ
ꯍꯣꯏ ꯋꯥꯔꯤꯗꯪ ꯇꯥꯔꯒ ꯆꯠꯄꯗꯣ
ꯑꯥ ꯋꯥꯔꯤꯗꯪ ꯇꯥꯔꯁꯨ ꯌꯥꯗꯕꯅꯦꯕ
ꯑꯩꯅ ꯄꯥꯕꯗ ꯂꯣꯏꯈꯤꯕꯗꯣ ꯁ꯭ꯔꯤꯀꯥꯟꯁꯨ ꯂꯣꯏꯈ꯭ꯔꯦ ꯃꯥꯁꯨ ꯑꯗꯨꯝ ꯐꯖꯅ ꯄꯥꯈ꯭ꯔꯦ ꯅꯨꯡꯉꯥꯏꯅ ꯄꯥꯕꯗ ꯅꯨꯡꯉꯥꯏꯕ ꯋꯥꯔꯤ ꯑꯣꯏꯌꯦꯕ
ꯎꯝ
ꯍꯟꯗꯛꯀꯤ ꯑꯣꯏꯅ ꯑꯗꯨꯒꯤ ꯃꯇꯨꯡꯗ ꯑꯃꯨꯛ ꯍꯧꯖꯤꯛꯀꯤꯗꯣ ꯑꯍꯟ ꯍꯨꯕꯒ ꯁꯃꯨꯗ꯭ꯔꯒꯗꯣ ꯑꯗꯨꯗꯤ ꯅꯨꯃꯤꯠ ꯍꯨꯝꯅꯤ ꯃꯨꯛꯇꯪ ꯆꯪꯉꯦ ꯌꯥꯝꯁꯨ ꯆꯥꯎꯗꯦꯕ
ꯑꯣ
ꯄꯥꯕꯗꯁꯨ ꯖꯔ ꯖꯔ ꯑꯗꯨꯒꯕ ꯃꯁꯥꯗ ꯀꯩꯅꯣ ꯀꯔꯤ ꯍꯥꯏꯕꯣ ꯀꯩꯅꯣꯝꯃ ꯍꯥꯏꯕꯅꯤꯅꯦ ꯅ ꯀꯥꯎꯈ꯭ꯔꯦ ꯃꯁꯥ ꯃꯊꯟꯇ ꯋꯥ ꯍꯥꯏꯖꯕꯗꯣ ꯅꯁꯥ ꯃꯊꯟꯇꯗ ꯋꯥ ꯉꯥꯡꯖꯕꯗꯣ
ꯀꯩꯅꯣ ꯃꯅꯤꯄꯨꯔꯤ ꯔꯥꯏꯇꯔꯁꯀꯤꯔꯣ
ꯑꯗꯨ ꯅꯠꯇꯦ ꯍꯧꯖꯤꯛꯀꯤ ꯍꯅꯨꯕ ꯑꯃꯁꯨꯡ ꯁꯃꯨꯗ꯭ꯔꯗꯣ ꯑꯗꯩꯗ ꯃꯥꯅ ꯀꯩꯒꯨꯝꯕ ꯀꯥꯟꯗ ꯃꯥꯅ ꯑꯗꯨꯗ ꯊꯤꯔꯤꯁꯤꯡꯗꯨꯣ ꯅꯪ ꯃꯁꯥꯅ ꯃꯁꯥꯗ ꯍꯥꯏꯖꯕ ꯋꯥꯍꯩ ꯉꯥꯛꯇꯅꯤꯗꯅ ꯁꯥꯖꯔꯤꯕ ꯋꯥꯔꯤꯁꯤꯡꯗꯣ ꯃꯥꯅ ꯑꯗꯨꯗꯨꯣ ꯑꯗꯨ ꯑꯗꯣ ꯑꯗꯨꯒꯤ ꯃꯑꯣꯡꯗꯁꯨ ꯀꯣꯏꯁꯟ ꯂꯥꯛꯑꯦꯒꯅ ꯍꯥꯏꯔꯛꯑꯦ
ꯍꯣꯏ ꯃꯁꯥꯅ ꯑꯗꯨꯝ ꯃꯣꯇꯤꯚꯦꯠ ꯇꯧꯖꯕꯗꯣ
ꯎꯝ ꯑꯗꯨꯁꯨ ꯀꯩꯅꯣ ꯀꯔꯤ ꯃꯣꯏ ꯀꯩꯅꯣꯒꯤꯅꯣ ꯑꯗꯥꯗ ꯀꯥꯏꯔꯤꯛꯀꯤ ꯂꯣꯟꯗꯥꯗ ꯀ ꯀꯔꯤ ꯃꯣꯅꯣꯂꯣꯛꯅꯣ ꯍꯥꯏꯌꯦꯕ
ꯎꯝ
ꯑꯗꯣ ꯑꯩ ꯈꯪꯗꯔꯦ ꯀꯥꯎꯈꯔ꯭ꯦ
ꯀꯩꯅꯣ ꯁꯦꯃꯦꯁꯇꯔꯒꯤ ꯑꯦꯛꯖꯥꯝꯒꯤ ꯑꯣꯏꯅ ꯑ ꯄꯥꯏꯌꯦꯦ ꯅꯠꯇ꯭ꯔꯒꯅ ꯁꯨꯃꯥꯏ ꯆꯨꯝꯅ ꯁꯨꯝ ꯃꯇꯝ ꯁꯪꯕꯩ ꯄꯥꯔꯤꯔꯣ
ꯑꯦꯛꯖꯥꯝꯒꯤ ꯄꯥꯕꯅꯦ ꯃꯇꯝ ꯁꯪꯕꯒꯤꯅ
ꯁꯤꯦꯃꯦꯁꯇꯔ ꯃꯌꯥꯒꯤ ꯂꯥꯏꯔꯤꯛ ꯄꯥꯕꯕꯁꯤꯅ ꯍꯦꯜꯂꯤꯀꯣ ꯊꯨꯅ ꯆꯠꯄꯁꯦ
ꯍꯣꯏ ꯍꯣꯏ ꯀꯥꯎꯁꯨ ꯀꯥꯎꯗꯦ ꯑꯗꯨꯒ
ꯍꯣꯏ ꯑꯦꯛꯖꯥꯝꯗꯨꯁꯨ ꯑꯃꯨꯛ ꯍꯪꯉꯛꯑꯕꯅꯤꯅ
ꯎꯝ ꯍꯗꯗꯤ
ꯁꯦꯃꯦꯁꯇꯔꯒꯤ ꯑꯦꯛꯖꯥꯝꯒ ꯅꯠꯇꯕꯤꯗ ꯆꯨꯝꯅ ꯁꯨꯝ ꯄꯥꯕꯗꯗꯤ
ꯑꯝ ꯗꯤꯟ ꯂ‌ꯦꯜꯂ ꯂ‌ꯦꯜꯂꯒ
ꯎꯝ ꯄꯥꯅꯤꯡꯀꯥꯟꯗꯅ ꯍꯦꯛꯇ ꯖꯣꯔꯣ ꯖꯣꯔꯣ ꯍꯦꯛꯇ ꯄꯥꯒꯤꯕ
ꯎꯝ ꯑꯩꯅꯁꯨ ꯈ꯭ꯋꯥꯏ ꯀꯨꯏꯅ ꯆꯪꯒꯤꯕ ꯂꯥꯏꯔꯤꯛꯇꯤ ꯑꯃ ꯕꯣꯔ ꯁꯥ-ꯍ‌ꯦꯞ ꯑꯣꯡꯕꯤ ꯁꯅꯥꯇꯣꯝꯕꯤꯗ‌ꯣ
ꯑꯧ
ꯃꯥꯅ‌ꯦ ꯀꯨꯏ ꯀꯨꯏꯅ ꯆꯪꯉꯦ ꯑꯗꯨꯝ ꯑꯦꯛꯖꯥꯝꯒꯤ ꯑꯃꯨꯛ ꯑꯇꯣꯞꯄ ꯑꯃꯨꯛ ꯄꯥꯔꯤꯉꯩ ꯇꯜꯂꯒ ꯑꯃꯨꯛ ꯄꯥꯕꯤꯗ꯭ꯔꯤꯉꯩ ꯑꯃ ꯇꯧꯔꯤꯉꯩꯗ ꯄꯥꯗꯤ ꯄꯥꯅꯤꯡꯉꯁꯨ ꯇꯜꯂꯒ
ꯕꯣꯔ ꯁꯥꯥ-ꯍ‌ꯦꯞ ꯑꯣꯡꯕꯤ ꯁꯅꯥꯇꯣꯝꯕꯤꯗ‌ꯣ ꯃꯤꯗꯤ ꯌꯥꯝ ꯀꯞꯅꯩꯌꯦ ꯅꯪꯗꯤ ꯀꯞꯐꯧꯗ꯭ꯔꯕ‌ꯣ
ꯑꯩ ꯁꯤꯒꯦ ꯇꯧꯋꯦ ꯀꯞꯄꯗ
ꯍꯨꯝ ꯍꯨꯝ
ꯑꯩ ꯑꯍꯤꯡꯗ ꯄꯥꯏꯑꯦꯕꯀꯣ ꯑꯗꯨꯗꯣ ꯑꯩꯅ ꯈꯜꯂꯨꯕꯅ ꯑꯩꯅ ꯈꯪꯄꯥꯛ ꯄꯥꯔꯛ ꯄꯥꯅꯤꯡꯉꯛꯈ꯭ꯔꯤꯁꯤꯅ ꯑꯃꯨꯛ ꯀꯩꯅꯣ ꯇꯧꯕꯒꯤ ꯑ ꯃꯊꯪꯒꯤ ꯁꯦꯃꯤꯁꯇꯔꯗꯁꯨ ꯌꯥꯎꯔꯛꯀꯅꯤ ꯀꯥꯏꯅ ꯍꯥꯏꯔ ꯍꯥꯏꯅꯕ ꯌꯥꯎꯈꯤꯕ ꯂꯥꯏꯔꯤꯛ ꯑꯗꯨ ꯅꯣꯕꯦꯜꯗꯣ ꯇꯝꯕꯗ ꯑꯗꯨꯗꯨꯒꯤ ꯑꯁ ꯄꯥꯊꯣꯛꯑꯒꯦꯗꯅ ꯐꯁꯨ ꯐꯖꯕꯖꯤꯕꯨꯅ ꯄꯥꯔꯒ ꯑꯗꯨ ꯄꯥꯔꯨꯕꯗꯒꯤ ꯑꯗꯨꯝ ꯀꯞꯄ ꯀꯞꯄ ꯀꯞꯄ ꯀꯞꯄꯒ ꯑꯗꯨꯝ ꯅꯨꯡꯗꯥꯡ ꯊꯦꯡꯉ ꯊꯦꯡꯉ ꯄꯥꯕ ꯑꯣꯏꯕꯒꯤꯒ ꯈꯨꯀꯞ ꯑꯃ ꯅꯨꯡꯉꯥꯏꯔ ꯍꯣꯏ ꯆꯤꯛ ꯏꯪ ꯆꯤꯛꯑꯒ ꯌꯥꯝ ꯀꯞꯄꯦꯗ ꯇꯨꯃꯤꯟꯅ ꯂꯥꯏꯔꯤꯛꯁꯦ ꯄꯥꯔꯝꯃꯒ ꯅꯨꯡꯁꯤꯕ ꯍꯦꯟꯃꯟꯕꯒꯤꯅꯦ ꯂꯥꯏꯔꯤꯛꯁ‌ꯦ ꯈꯨꯝꯖꯤꯜꯂꯒ ꯑꯣꯏꯅ ꯁꯨꯃꯥꯏꯅ ꯆꯨꯨꯕꯥ ꯃꯦꯠꯂꯒ ꯀꯞꯄꯒ ꯂꯩꯊꯣꯛꯏꯕ
ꯅꯨꯡꯉꯥꯏꯕꯅꯦ
ꯅꯨꯡꯉꯥꯏ ꯐꯔꯦ ꯂꯋꯥꯏ ꯂꯥꯏꯔꯤꯛꯁꯦ ꯑꯗꯨꯝ ꯄꯥꯈ꯭ꯔꯗꯤ ꯌꯥꯝ ꯅꯨꯡꯉꯥꯏ
ꯍꯣꯏ ꯄꯥꯅꯤꯡꯕꯁꯨ ꯑꯣꯏꯕꯗꯣ ꯃꯌꯥꯝꯅ ꯍꯦꯟꯅꯁꯨ ꯑꯗꯨꯝ ꯍꯦꯛ ꯕꯣꯔ ꯁꯥ ꯍ‌ꯦꯞ ꯁꯥꯅꯥꯇꯣꯝꯕꯤꯅꯦ ꯑꯗꯨꯝ ꯄꯜꯂꯛꯄꯗ ꯁꯦꯃꯤꯁꯇꯔꯗ ꯇꯝꯃꯛꯄꯒ ꯇꯝꯃꯤꯕꯅꯤꯅ ꯑꯗꯨꯝ ꯄꯥꯅꯤꯡꯕꯗꯣ
ꯍꯣꯏ ꯑꯗꯨꯒ ꯋꯥꯔꯤ ꯃꯆꯥ ꯑꯃ ꯀꯩ ꯋꯥꯔꯤ ꯋꯥꯔꯤ ꯃꯆꯥꯁꯤꯡꯒꯤ ꯀꯂꯦꯛꯁꯟꯗ ꯌꯥꯎꯔꯛꯄꯅꯤꯅ‌ꯦ ꯑꯩ ꯄꯥꯅꯤꯡꯉꯦꯕ ꯃꯤꯅ ꯏꯟꯁꯇꯥꯒ꯭ꯔꯥꯝ ꯊꯥꯒꯠꯂꯛꯄꯗ ꯎꯕꯅꯦꯕꯀꯣ ꯕꯤꯅꯣꯗꯤꯅꯤꯒꯤ ꯔꯥꯁ ꯄꯨꯔꯅꯤꯃꯥꯒꯤ ꯑꯍꯤꯡ ꯍꯥꯏꯕ꯭ꯔꯥ ꯑꯗꯨꯗꯣ ꯌꯥꯝ ꯄꯥꯅꯤꯡꯉꯦ
ꯑꯗꯨꯗꯣ ꯀꯔꯝꯕ ꯋꯥꯔꯤꯅꯣ ꯗꯨꯒ ꯈꯪꯗ꯭ꯔꯦ
ꯎꯝ ꯑꯩꯁꯨ ꯈꯪꯗꯦ ꯑꯩꯅ ꯆꯤꯊꯤꯒꯤ ꯃꯇꯦꯛ ꯑꯃ ꯃꯣꯏꯅ ꯊꯥꯒꯠꯂꯛꯑꯦꯕꯀꯣ ꯋꯥꯍꯩꯗꯣ ꯌꯥꯝ ꯐꯖꯩꯕ ꯑꯗꯩꯗ ꯑꯗꯨꯝ ꯑꯗꯨꯝ ꯄꯥꯅꯤꯡꯒ꯭ꯔꯦ ꯑꯃ ꯊꯥꯕꯜ ꯀꯔꯄꯨꯔꯅꯒ ꯇꯧꯕꯗꯣ
ꯑꯣ
ꯍꯟꯗꯅ ꯑꯗꯨꯗꯤ ꯑꯁꯪꯕ ꯅꯣꯡ ꯆꯥꯕꯤꯔꯣ
ꯑꯧ ꯑꯁꯪꯕ ꯅꯣꯡꯖꯥꯕꯤꯅꯦꯅ ꯅꯣꯡꯃ ꯑꯩ ꯀꯩꯅꯣꯅ ꯇꯧꯕꯗ ꯊꯦꯡꯅꯈꯤ
ꯎꯝ ꯑꯗꯨꯕꯨ ꯑꯩꯗꯤ ꯑꯁꯪꯕ ꯅ‌ꯣꯡꯆꯥꯕꯤ ꯄꯥꯔꯦ ꯑꯗꯨꯗꯗꯤ ꯌꯥꯎꯗꯤꯌꯦ
ꯀꯔꯝꯕ ꯑꯣꯏꯖꯥꯅꯣ ꯑꯩ ꯀꯥꯎꯔꯦ ꯑꯗꯨꯗꯤ ꯑꯣ ꯑꯣ ꯑꯩꯅ ꯍꯥꯏꯁꯦ ꯑꯣꯟꯅꯔꯦ ꯑꯃ ꯎꯝ ꯑꯁꯪꯕ ꯅꯣꯡꯖꯥꯕꯤꯗꯗꯅ ꯅꯪꯒꯤꯕꯨ ꯀꯔꯤ ꯋꯥꯠꯂꯤ ꯑꯩ ꯂꯩꯔꯤꯁꯤꯗꯤ ꯇꯧꯕꯃ ꯍꯥꯏꯕ
ꯑ ꯑꯁꯪꯕꯅ‌ꯣꯡꯖꯥꯕꯤ ꯀꯩꯗ ꯀꯩꯅꯥꯇꯣꯝꯕꯤ ꯇꯧꯕꯗꯣ
ꯑꯧ ꯑꯧ ꯀꯩꯅꯥꯇꯣꯝꯕꯤ ꯇꯧꯕꯗꯣ
ꯅꯪꯒꯤꯕꯨ ꯀꯔꯤ ꯋꯥꯠꯂꯤ ꯗꯨꯗꯤ ꯐꯧ ꯆꯔꯣꯡ ꯑꯣꯏꯔꯝꯒꯅꯤ
ꯑꯥ
ꯊꯥꯏꯅꯒꯤ ꯋꯥꯔꯤ ꯑꯉꯥꯡ ꯑꯣꯏꯀꯥꯟꯗ ꯇꯝꯕꯗꯣ ꯑꯣ ꯍꯧꯖꯤꯛꯀꯤ ꯍꯧꯖꯤꯛ ꯀꯤꯗꯨꯗꯤ ꯀꯩꯅꯣ ꯍꯥꯏꯌꯦ ꯔꯥꯥꯁ ꯄꯨꯔꯅꯤꯕꯥꯥꯒꯤ ꯑꯍꯤꯡ ꯍꯥꯏꯕ꯭ꯔꯥ ꯑꯗꯨꯃꯥꯏꯅ ꯍꯥꯏꯌꯦ ꯑꯩꯅ ꯀꯃꯦꯟꯗ ꯍꯪꯕꯅꯦꯕ ꯅꯣꯏꯁꯨ ꯀꯩ ꯂꯥꯏꯔꯤꯛꯅꯣ ꯑꯝꯇ ꯍꯥꯏꯔꯛꯑꯣ ꯌꯥꯝ ꯄꯥꯅꯤꯡꯉꯦꯅ ꯑꯗ ꯃꯣꯏꯅ ꯔꯥꯁ ꯄꯨꯔꯅꯤꯃꯥ ꯑꯍꯤꯡ ꯍꯥꯏꯅ ꯍꯥꯏꯔꯛꯑꯦ ꯈꯣꯝꯖꯤꯟꯕ ꯃꯅꯤꯄꯨꯔ ꯀꯩꯅꯣ ꯕꯤꯅꯣꯗꯤꯅꯤꯒꯤ ꯋꯥꯔꯤ ꯃꯆꯥ ꯂꯥꯏꯔꯤꯛꯇ ꯌꯥꯎꯋꯦꯅ ꯍꯥꯏ
ꯕꯤꯅꯣꯗꯤꯅꯤꯁꯦ ꯃꯥꯅꯁꯨ ꯏꯕꯒꯤꯒ ꯑꯗꯩꯗꯤ ꯑ ꯄꯥꯕ ꯑ ꯏꯕ ꯁꯨ ꯍꯩꯕꯒꯤ ꯃꯌꯥꯝꯅꯁꯨ ꯌꯥꯝꯅ ꯄꯥꯅꯤꯡꯕꯗꯣ ꯑꯣꯏꯍꯜꯂꯦꯀꯣ
ꯎꯝ ꯃꯥꯅ ꯉꯥꯡꯊꯣꯔꯛꯄꯗꯨꯁꯨ ꯍꯦꯔꯣꯏꯟ ꯑꯃꯅ ꯉꯥꯡꯕ ꯃꯥꯟꯗ꯭ꯔꯥ ꯃꯥꯅꯒ ꯁꯨꯝ ꯄꯥꯖꯔꯛꯄꯁꯦ ꯃꯁꯥꯅ
ꯌꯥꯝ ꯇꯞꯅꯑꯒ ꯉꯥꯡꯉꯒ ꯐꯖꯅ
ꯖꯤ ꯋꯥꯍꯩ ꯋꯥꯇꯥ ꯐꯖꯕꯤ ꯃꯣꯃꯦꯂꯔ ꯌꯥꯝꯅ ꯂꯩꯕꯅꯤ ꯑꯦ ꯑꯩꯅ ꯈꯪꯖꯕꯗ
ꯑꯩꯗꯤ ꯑꯍꯥꯟꯕ ꯕꯣꯔꯁꯥꯏꯕ ꯑꯣꯡꯕꯤ ꯁꯅꯥꯇꯣꯝꯕꯤꯁꯦ ꯃꯥꯅꯦꯅ ꯆꯤꯡꯁꯤꯟꯖꯕꯅꯦ ꯏꯁꯥꯗ
ꯑꯍꯣꯏ ꯑꯩ ꯑꯗꯨꯃꯥꯏꯅ ꯃꯤꯡ ꯁꯣꯏꯅ ꯇꯧꯕ ꯃꯥꯜꯂꯦ ꯆꯤꯆꯦ ꯑꯗꯨꯗ ꯑꯩꯒꯤ ꯏꯃꯥꯟꯅꯕꯤ ꯏꯁꯤꯡ ꯈ ꯏꯃꯥꯟꯅꯕꯤꯁꯤꯡꯅꯁꯨꯅꯦ ꯑꯗꯨꯃꯥꯏꯅ ꯑꯗꯨꯝ ꯃꯥꯒꯤ ꯃꯁꯛꯇꯣꯏ ꯑꯣꯏꯅ ꯂꯥꯝꯖꯟꯕ ꯑꯗꯣ ꯁꯅꯥꯇꯣꯝꯕꯤꯗꯨꯗ ꯑꯣꯏꯅ ꯁꯨꯃꯥꯏꯅ ꯂꯥꯝꯁꯤꯜꯂꯦꯕ ꯑꯗꯨꯒ ꯀꯩꯅꯣꯗꯁꯨ ꯎꯝ